ꯇꯥꯕ꯭ꯔꯐ
ꯎꯝ ꯇꯅꯦ
ꯅꯨꯡꯉꯥꯏꯔꯤꯕ
ꯎꯝ ꯅꯨꯡꯉꯣꯏꯔꯤꯦ ꯋꯥꯔꯤ ꯅꯨꯡꯉꯥꯏ ꯅꯨꯡꯉꯥꯏ ꯁꯥꯁꯤꯗ
ꯍꯣꯏ ꯅꯪ ꯐꯨꯠꯕꯣꯜ ꯌꯦꯡꯕ꯭ꯔꯣ
ꯎꯝ
ꯍꯟꯗꯛ ꯋꯥꯔꯜ ꯀꯞꯁꯦ ꯀꯃꯥꯏꯅ ꯇꯧꯒꯦ
ꯂꯣꯏꯅ ꯌꯦꯡꯗꯦꯗ ꯑꯩꯅ ꯌꯦꯡꯕꯗꯤ ꯑꯃꯅꯤꯅꯤꯈꯤꯇꯪꯅꯤ
ꯑꯗꯨꯥꯡ
ꯃꯣꯏꯗꯤ ꯍ ꯅꯨꯡꯉꯥꯏꯕꯁꯨ ꯂꯩꯌꯦ ꯅꯨꯡꯉꯥꯏꯇꯕꯁꯨ ꯂꯩꯌꯦ
ꯎ ꯑꯗꯨ ꯅꯪꯅ ꯈ꯭ꯋꯥꯏꯗꯒꯤ ꯅꯨꯡꯉꯥꯏꯅ ꯌꯦꯡꯕꯤꯈꯤꯕꯁꯦ ꯀꯔꯝ ꯀꯔꯝꯕꯅ ꯁꯥꯟꯒꯗꯔꯥ ꯀꯔꯝ ꯀꯔꯝꯕ ꯂꯝ ꯅꯉꯝꯕꯗꯧꯔꯥ
ꯖꯔꯃꯁꯨꯅꯃꯣꯏ ꯑꯇꯣꯞꯄꯁꯤꯡꯒꯤ ꯊꯣꯏꯗꯣꯛꯅ ꯊꯣꯏꯗꯣꯛꯅ ꯌꯦꯡꯒꯦꯒ ꯃꯇꯝ ꯊꯦꯡꯅ ꯂꯥꯛꯄꯤꯅꯨꯀꯣ ꯑꯩꯈꯣꯏꯒꯤ ꯂꯧ ꯆꯠꯀꯅꯤ ꯊꯕꯛ ꯆꯠꯀꯅꯤ ꯑꯗꯨꯅ ꯉꯟꯅ ꯇꯨꯝꯗ꯭ꯔꯗꯤ ꯌꯥꯔꯤꯦꯗꯣ
ꯎꯝ ꯃꯥꯅꯦ ꯂꯧ ꯌꯥꯝ ꯆꯠꯄꯒ ꯃꯥꯜꯂꯦ
ꯍ ꯅꯅꯤꯇ ꯀ ꯆꯂꯤꯅꯤꯅꯤ ꯀꯩꯅꯩꯅꯣ ꯍꯥꯎ ꯅ ꯅꯠꯇ ꯍꯒ ꯆꯂꯅꯤ ꯂꯧ ꯁꯨꯗ꯭ꯔꯗꯤ ꯆꯥꯅꯤꯡꯉꯥꯏ ꯂꯩꯇꯦ
ꯑ
ꯊꯕꯛ ꯁꯨꯗ꯭ꯔꯗꯤ ꯂꯧ ꯆꯠꯇ꯭ꯔꯗꯤ ꯆꯥꯅꯤꯡꯉꯥꯏ ꯂꯩꯇꯦ ꯑꯩꯈꯣꯏꯗꯤ ꯇꯣꯂꯣꯞꯁꯨ ꯆꯥꯗꯕꯅꯤꯅ ꯅꯣꯏꯗꯧꯅ ꯅꯣꯏ ꯅꯣꯏꯗꯧꯅ ꯇꯣꯂꯣꯞ ꯆꯕ ꯏꯃꯨꯡꯗ ꯃꯔꯤ ꯃꯉꯥ ꯂꯩꯔꯒ ꯅꯨꯡꯉꯥꯏꯅ ꯂꯩꯔꯗꯤ ꯁꯨꯗꯁꯨ ꯂꯣꯏ ꯂꯩ ꯌꯥꯕ
ꯑꯦ
ꯎꯝ
ꯁꯨꯗ꯭ꯔꯁꯤ ꯆꯥꯗ꯭ꯔꯦꯅ ꯁꯨꯔꯤꯁꯤꯦ ꯎꯗ꯭ꯔꯣ
ꯈꯣꯡ ꯈꯪ ꯆꯣꯠꯂꯒ ꯆꯠ ꯆꯣꯠꯂꯤ ꯍꯥꯏꯕ ꯄꯔꯥꯎ
ꯄꯥꯎ ꯄꯥꯎꯔꯧ ꯄꯥꯎꯔꯧ
ꯑꯃ ꯂꯩꯗꯅ ꯑꯗꯨꯟꯅꯤ
ꯃꯥꯅꯦ ꯣꯅꯤ ꯆꯨꯝꯃꯦ ꯑꯗꯨꯅ ꯎꯄꯥꯏ ꯂꯩꯇꯦꯍ ꯑꯩꯁꯨ ꯇꯟ ꯇꯟꯅ ꯇꯧꯔꯤꯁꯤꯅꯦ ꯌꯥꯝ ꯇꯣꯛꯅꯤꯡꯉꯕꯅꯤ
ꯊꯕꯛ ꯆꯠꯕꯁꯤꯕꯨ ꯂꯣꯏꯁꯤꯜꯂꯒ ꯂꯥꯛꯞꯄ ꯌꯥꯕꯗꯕꯨ ꯃꯦ ꯄꯨꯡꯈꯥꯏ ꯁꯨꯔꯔꯣꯏꯗꯕ ꯊꯕꯛꯇꯣ ꯍꯌꯦꯡꯒꯤ ꯊꯝꯃꯦ ꯍꯒ ꯃꯨꯁꯥꯀꯗ꯭ꯔꯥ
ꯆꯠꯠꯇꯅꯦ ꯑꯗꯨ ꯅꯪ ꯉꯥꯏꯕꯗꯣ ꯋꯥꯔꯅꯤꯅ ꯇꯧꯅꯤ
ꯅꯪꯗꯤ ꯂꯥꯛꯑꯣꯁꯨ ꯌꯥꯗꯦ
ꯑ ꯑꯩꯅ ꯂꯥꯛꯑꯒ ꯃꯤꯅ ꯀꯔꯤꯩ ꯈꯟꯒꯅꯤ
ꯀꯩꯝ ꯈꯜꯂꯣꯏꯍꯦ ꯁꯨꯝ ꯑꯩ ꯁꯨꯝ ꯍꯟꯃꯤꯟꯅꯅꯤꯡ ꯉꯥꯏ ꯁꯨꯝꯍꯟꯃꯤꯟꯅꯅꯤꯡꯉꯥꯏꯅꯦꯅ ꯍꯥꯏꯔ ꯀꯩ ꯀꯔꯤ ꯈꯟꯗꯣꯏꯔꯤꯒꯦ
ꯎꯝ ꯎꯝ ꯃꯔꯝꯗꯥꯏꯗꯨꯅ ꯁꯨꯝ ꯌꯨꯝꯊꯪꯅꯕꯁꯨ ꯅꯠꯇꯦ ꯍꯃꯤꯟꯅꯅꯤꯡꯉꯥꯏ ꯉꯥꯏꯔꯒ ꯑꯗꯏꯔꯗꯤ ꯏꯆꯝ ꯆꯝꯕ ꯃꯤꯗꯤ ꯅꯠꯇ꯭ꯔꯦ ꯍꯥꯏ ꯑꯅꯤ ꯑꯁꯤ ꯑꯅꯤꯁꯦ ꯀꯩꯅꯣꯗꯤ ꯂꯩꯔꯦ ꯃꯤꯅ ꯈꯟꯒꯅꯤꯗꯅ
ꯣꯏ ꯅꯪ ꯀꯅꯥꯅꯣ ꯈꯪ ꯀꯣꯟ ꯄꯤꯌꯦ
ꯎ ꯍꯧꯖꯤꯛ ꯈꯪꯗ꯭ꯔꯁꯨ ꯇꯞ ꯇꯞꯅ ꯈꯪꯒꯅꯤꯗꯅ
ꯀꯥꯏꯗꯒꯤ ꯀꯩꯅꯣ ꯁꯨꯝ ꯈꯪꯅꯕ ꯑꯣꯏꯔꯝꯅꯤ ꯐꯟꯈꯤꯅꯤꯡꯅꯤ
ꯑꯗꯨꯣ ꯑꯩꯒꯤ ꯋꯥꯈꯜꯗ ꯀꯩꯅ ꯈꯪ ꯉꯝꯕ ꯅꯠꯇꯦ ꯃꯤ ꯃꯤꯒꯤ ꯃꯤ ꯃꯤꯒꯤ ꯋꯥꯈꯜꯂꯣꯟ ꯂꯣꯏꯅ ꯇꯨꯡꯒꯟꯥꯟꯕꯅꯤꯅ
ꯍꯣꯏꯅꯦ ꯍꯣꯏꯅꯦ
ꯑꯩꯈꯣꯏꯅ ꯏꯆꯝ ꯆꯝꯖꯕꯗꯣ ꯃꯤꯁꯨ ꯏꯆꯝ ꯆꯝꯒꯅꯤꯅ ꯑꯩꯈꯣꯏꯅꯗꯤ ꯈꯟꯕꯅꯦꯕ ꯑꯩꯈꯣꯏꯅ ꯈꯟꯕꯒꯤ ꯋꯥꯈꯜꯂꯣꯟꯗ ꯃꯣꯏꯁꯨ ꯈꯜꯂꯝꯒꯅꯤꯅ ꯈꯟꯕꯅꯦꯕ ꯑꯁꯦꯡꯕꯗꯗꯤ ꯑꯗꯨꯃꯥꯏꯅ ꯑꯣꯏꯔꯝꯗ꯭ꯔꯦ
ꯌꯥꯝ ꯊꯦꯡꯅꯔꯛꯑ ꯃꯥꯜꯂꯦꯀꯣ
ꯅꯪ ꯁ ꯍꯥꯠ ꯀꯦꯇ ꯨꯃꯂꯦꯗ
ꯇꯧꯅꯠꯇ
ꯎꯝ ꯏꯃꯥꯟꯅꯕ ꯑꯃ ꯂꯩꯌꯦ
ꯎꯝ
ꯑ ꯑꯩꯈꯣꯏꯅ ꯋꯥꯔꯤ ꯇꯧꯔꯒ ꯅꯠꯇ꯭ꯔꯒꯅ ꯑ ꯂꯥꯏꯔꯤꯛ ꯄꯥꯔꯒ ꯈꯠꯅꯕ ꯃꯇꯝ ꯈꯠꯅꯕ ꯍꯥꯏꯕꯨ ꯈꯟꯅꯅꯕ ꯃꯇꯝꯗ ꯑꯩꯈꯣꯏꯅ ꯃꯔꯨ ꯑꯣꯏꯕ ꯇꯥꯕ ꯌꯥꯕ ꯋꯥ ꯈꯔ ꯉꯥꯡꯉꯗꯤ ꯑꯁ ꯅꯪ ꯀꯅꯥꯅ ꯏꯕ ꯂꯥꯏꯔꯤꯛ ꯀꯔꯝꯕ ꯂꯥꯏꯔꯤꯛ ꯄꯥꯕ꯭ꯔꯥ ꯍꯪꯒꯅꯤ ꯍꯥꯏꯗꯤ ꯑꯐꯕ ꯋꯥꯍꯩꯗꯣ ꯑꯩꯒꯤ ꯑꯣꯏꯔꯝꯃꯣꯏ ꯃꯤꯒꯤ ꯃꯤꯒꯤ ꯂꯧꯁꯤꯡ ꯃꯤꯅ ꯏꯔꯝꯕ ꯂꯥꯏꯔꯤꯛꯇꯒꯤ ꯂꯧꯕ ꯑꯣꯏꯔ ꯀꯛꯒꯅꯤ ꯈꯟꯕꯅꯦꯕ ꯑꯐꯕ ꯍꯥꯏꯔꯗꯤ ꯀꯅꯥꯅ ꯍꯥꯏꯕꯔꯥ ꯍꯥꯏꯔꯅꯤ ꯑꯗꯣ ꯐꯠꯇꯕ ꯍꯥꯏꯔ ꯐꯠꯇꯕ ꯐꯠꯇꯕ ꯃꯇꯥꯡꯗ ꯂꯥꯛꯑꯅꯤꯀꯣ ꯅꯪ ꯇꯧꯔꯥꯇꯒꯦ ꯈꯪꯕꯔꯣ ꯍꯪꯉꯅꯤ ꯎꯝ ꯐꯠꯇꯕ ꯍꯥꯏꯔꯗꯤ ꯑꯁ ꯅꯪ ꯀꯅꯥꯗꯒꯤ ꯇꯥꯕ꯭ꯔꯥ ꯀꯅꯥꯅ ꯍꯥꯏꯕꯤꯕ꯭ꯔꯥ ꯀꯔꯝꯕ ꯂꯥꯏꯔꯤꯛꯇ ꯄꯥꯕ꯭ꯔꯥꯗꯤ ꯍꯪꯗꯦꯕ
ꯑꯥ ꯑꯩꯉꯣꯟꯗꯔꯣ ꯍꯥꯏꯁꯤꯅ
ꯇꯦ
ꯎꯝ ꯅꯪ ꯅꯪ ꯍꯥꯏꯗꯨꯣ ꯅꯪ ꯍꯥꯏꯔꯤꯗꯣ ꯑꯩꯉꯣꯟꯗ ꯌꯥꯝ ꯄꯥꯜꯂꯦ
ꯑꯩ ꯄꯥꯟꯐꯝꯗꯤ ꯊꯣꯛꯂꯛꯄꯅꯤ ꯃꯤ ꯑꯣꯏꯕꯒꯤ ꯍꯧꯅꯁꯥ ꯑꯃ ꯂꯩꯗꯅ ꯑ ꯍꯥꯏꯕꯅꯤꯗ ꯅꯪ ꯍꯧꯖꯤꯛ ꯍꯥꯏꯔꯛ ꯍꯥꯏꯔꯛꯄꯒꯤ ꯐꯥꯟꯅꯕꯁꯨ ꯅꯤꯡꯁꯤꯡꯂꯛꯄ ꯑꯗꯨꯅ ꯋꯥꯔꯤ ꯑꯣꯏꯅ ꯂꯤꯕꯅꯤꯅ
ꯑꯗꯣ ꯑꯐꯕ ꯋꯥ ꯍꯥꯏꯔꯀꯥꯟꯗ ꯑꯩ ꯀꯅꯥꯒꯤ ꯂꯥꯏꯔꯤꯛꯇ ꯄꯥꯄ ꯐꯪꯕ꯭ꯔꯥ ꯍꯪꯕ꯭ꯔꯥ ꯀꯅꯥꯅ ꯍꯥꯏꯔꯤꯅꯣ ꯐꯪꯕ꯭ꯔꯥ
ꯎꯝ ꯍꯒꯦ ꯑꯗꯨ ꯍꯪꯗ꯭ꯔꯁꯨ ꯍꯥꯏꯕꯗꯤ ꯃꯤꯑꯣꯏꯕꯒꯤ ꯋꯥꯈꯜꯂꯣꯟꯁꯦ ꯑꯐꯕꯗꯤ ꯃꯉꯣꯟꯗꯒꯤ ꯊꯣꯛꯄ ꯑꯣꯏꯔꯝꯃꯣꯏ ꯍꯥꯏꯕꯁꯦ ꯈꯜꯂꯦꯕ ꯑꯐꯕ ꯋꯥꯈꯜꯂꯣꯟꯁꯦ ꯃꯉꯣꯟꯗꯒꯤ ꯊꯣꯛꯄ ꯑꯣꯏꯔꯝꯒꯅꯤ ꯑꯐꯕ ꯋꯥꯈꯜꯂꯣꯟꯅ ꯈꯟꯕꯁꯦ ꯍꯩꯅꯗꯦꯕ ꯑꯗꯨ ꯐꯠꯇꯕꯗꯤ ꯑꯐꯕ ꯑꯥꯏꯗꯤꯌꯥꯗꯤ ꯃꯄꯨ ꯑꯣ ꯑꯣꯏꯍꯟꯅꯤꯡꯗꯕ ꯐꯠꯇꯕꯅ ꯍꯥꯏꯔ ꯅꯠꯇ꯭ꯔꯒꯅ ꯃꯄꯨ ꯑꯣꯏꯍꯟꯅꯤꯡꯕ ꯅꯪ ꯇꯧꯔꯛꯄꯒꯤ ꯈꯪꯕ꯭ꯔꯥ
ꯇꯜꯂꯦꯗ
ꯑꯩꯗꯤ ꯑꯩꯗꯤ ꯑꯩꯗꯤ ꯑꯁꯦꯡ ꯑꯁꯦꯡꯕ ꯍꯥꯏꯕꯅꯤꯀꯣ ꯑꯩ ꯃꯤꯑꯣꯏꯕꯒꯤ ꯍꯧꯅꯁꯥ ꯍꯥꯏꯕ ꯑꯃ ꯂꯩꯗꯅ
ꯃꯥꯅꯦ ꯃꯥꯅꯦ ꯀꯪꯗ꯭ꯔꯦꯗ ꯇꯧꯔꯤꯁꯤ ꯗꯣꯏꯗꯤ ꯅꯪ ꯉꯁꯤ ꯆꯥ ꯊꯛꯃꯤꯟꯅꯕ ꯆꯠꯄ ꯈꯣꯠꯄꯗꯨꯁꯨ ꯅꯪ ꯌꯥꯝ ꯇꯜ ꯅꯤ ꯇꯟ ꯇꯟꯅ ꯌꯥꯝ ꯆꯠꯂꯝꯉꯦ
ꯋꯥꯏꯇꯦ
ꯑꯦ ꯑꯗꯨꯗꯤ ꯇꯣꯉꯥꯟ ꯇꯣꯉꯥꯟꯂꯦꯗꯅ
ꯇꯨꯉꯥꯟꯗꯦ ꯀꯦꯝ ꯇꯨꯉꯥꯟꯗꯦ
ꯑꯦꯁ ꯑꯠ ꯑꯗꯨꯗꯤ ꯀꯩ ꯍꯥꯏꯅꯤ ꯃꯌꯥꯝꯅ ꯆꯪꯉꯒ ꯊꯛꯄ ꯃꯌꯥꯝꯅ ꯆꯪꯉꯒ ꯐꯝꯕ ꯃꯐꯝ ꯅꯤꯅ ꯍꯥꯏꯔꯒꯅ
ꯗꯨꯏꯁꯣ
ꯑꯗꯣ ꯅꯪꯅ ꯀꯧꯕꯗꯨꯗꯤ ꯅꯪꯒꯤ ꯊꯕꯛ ꯁꯨꯐꯝ ꯂꯅꯥꯏꯒꯤ ꯌꯨꯝ ꯍꯥꯏꯇꯥꯔꯦ ꯑꯣꯏꯔꯦ ꯆꯥ ꯊꯛꯄ ꯍꯣꯇꯦꯜ ꯀꯦꯐꯦꯗꯨꯗꯤ ꯎꯝ ꯇꯤꯟꯅꯤꯡꯕ ꯇꯤꯟꯅꯤꯡꯕ ꯇꯤꯟꯐꯝꯅꯦꯕ ꯑꯗꯅ ꯑꯣ ꯅꯣꯏ ꯈꯪꯅꯕ ꯆꯥꯟꯅꯕ ꯎꯝ ꯂꯁꯨ ꯍꯣꯏ ꯉꯝꯗꯨꯝ ꯂꯩꯔꯤꯗꯨꯗꯤ ꯅꯪꯅ ꯂꯥꯛꯑꯣ ꯍꯥꯏꯕꯗꯨꯗꯤ ꯅꯪꯒ ꯊꯕꯛ ꯁꯨꯃꯤꯟꯅꯕ ꯑꯣꯖꯥꯗꯣ ꯑꯩꯁꯨ ꯃꯁꯛ ꯈꯪꯗꯕꯁꯨ ꯅꯠꯇꯦ ꯑꯗꯨꯅ ꯃꯤ ꯈꯪꯅꯗꯕꯁꯤꯡꯒ ꯂꯥꯛꯄꯁꯦ ꯅꯪꯒꯤ ꯌꯨꯝ ꯑꯣꯏꯔꯗꯤ ꯐꯕ ꯃꯣꯏꯒꯤ ꯃꯥꯒꯤ ꯁ꯭ꯀꯨꯜ ꯑꯣꯏꯔꯦ ꯃꯥꯒꯤ ꯃꯐꯝ ꯑꯣꯏꯔꯦ ꯑꯗꯨꯗ ꯑꯗꯤ ꯀꯅꯣ ꯀꯔꯤꯒꯤ ꯂꯥꯛꯄ꯭ꯔ ꯈꯣꯠꯄ꯭ꯔ ꯍꯥꯏꯕꯗꯣ ꯃꯥꯅꯦ ꯃꯥꯅꯦ ꯃꯁꯤꯅꯦ ꯈꯨꯝꯕꯗ ꯇꯟꯕ
ꯎ ꯍꯥꯡꯉꯣꯏ ꯀꯩꯝ ꯍꯥꯡꯉꯣꯏ
ꯑꯗ ꯅꯪꯅꯗꯤ ꯍꯪꯉꯣꯏꯅꯤ ꯅꯪꯅ ꯉꯥꯡꯉꯤꯗꯅ ꯑꯗꯣ ꯃꯥꯗꯤ ꯃꯥ ꯃꯥꯗꯤ ꯃꯥꯅꯦ ꯅꯪꯅꯦ ꯅꯪꯅꯦ ꯃꯥꯅ ꯑꯁꯤ ꯃꯥꯅ ꯁꯤ ꯍꯥꯏꯒꯅꯤ ꯃꯥꯅ ꯁꯤ ꯈꯟꯒꯅꯤ ꯍꯥꯏꯕꯗꯤ ꯅꯪ ꯍꯣꯏ ꯅꯪꯒꯤ ꯋꯥꯈꯜꯗꯗꯤ ꯅꯪꯅ ꯊꯥꯖꯕꯗꯤ ꯂꯩꯔꯝꯒꯅꯤ ꯑꯗꯨꯕꯨ ꯑꯗꯨꯃꯛꯇꯤ ꯅꯠꯇꯦꯗꯅ
ꯑꯗꯣ ꯑꯩ ꯍꯥꯏꯒꯦꯕꯀꯣ ꯃꯥꯁꯦ ꯋꯥ ꯌꯥꯝ ꯉꯥꯡꯕ ꯇꯟꯕ ꯃꯤꯅꯦꯕ ꯌꯥꯔꯤ ꯃꯈꯩ ꯃꯆꯤꯟꯁꯦ ꯀꯥꯊꯣꯛꯇꯅꯕꯅ ꯂꯩꯕ ꯃꯤꯅꯦꯕ ꯑꯗꯨꯅ ꯀꯩꯝ ꯍꯪꯉꯣꯏ ꯍꯥꯏꯕ
ꯑꯗꯨꯒꯨꯝꯕꯗꯨꯅꯤ ꯀꯩꯁꯨ ꯍꯪꯗꯕꯤꯗ ꯀꯩꯁꯨ ꯀꯥꯡꯗꯕꯤꯗ ꯃꯥꯒꯤ ꯋꯥꯈꯜ ꯑꯗꯨꯗꯤ ꯑꯗꯨꯃꯥꯏꯅ ꯑꯣꯏꯕ꯭ꯔꯥ ꯈꯟꯕꯕꯨꯗꯤ ꯈꯟꯒꯅꯤ ꯁꯤꯗꯤ ꯃꯤꯑꯣꯏꯕꯒꯤ ꯍꯧꯅꯁꯥꯅꯤ ꯋꯥ ꯉꯥꯡ ꯋꯥꯉꯥꯡꯗꯕ ꯅꯠꯇ꯭ꯔꯒ ꯃꯥꯒꯤ ꯋꯥꯈꯜꯗꯣ ꯑꯗꯨꯃꯥꯏꯅ ꯑꯣꯏꯕ ꯑꯣꯏꯔꯝꯒꯅꯤ ꯂꯧꯍꯧ ꯑꯃ ꯂꯩꯗꯅ ꯑꯗꯨꯗꯤ ꯀꯝꯄꯜꯁꯔꯤꯅꯦ ꯅꯪ ꯅꯪ ꯂꯧꯍꯧꯔꯣꯏ ꯂꯧꯍꯧꯒꯅꯤ ꯑꯁꯤ ꯂꯧꯒꯅꯤ ꯁꯤ ꯂꯧꯔꯣꯏ ꯑꯩꯈꯣꯏꯒꯤ ꯑꯩꯣꯏꯅꯤꯅ ꯉꯥꯡꯕ ꯍꯥꯏꯐꯝ ꯑꯠꯇꯦꯇ ꯍꯥꯏꯅꯤꯡꯉꯥꯏꯁꯨ ꯈꯪꯉꯣꯏꯗ ꯃꯤꯒꯤ ꯋꯥꯈꯜꯕꯨ
ꯁꯨ ꯈꯔꯗꯤ ꯈꯪꯉꯦꯗꯅ
ꯏꯁꯥ ꯏꯥꯒꯤ ꯍꯕ ꯀꯧꯕ ꯐꯥꯎ ꯏꯥ ꯐꯥꯎ ꯈꯪꯗ ꯥꯟꯗꯤ ꯇꯃꯤꯒꯤ ꯋꯥ ꯀꯥꯎꯗꯤ ꯆꯥꯝꯃꯗ ꯌꯥꯡꯈꯩ ꯌꯥꯡꯈꯩ ꯐꯥꯎ ꯁꯨꯔꯣꯏꯗ ꯑꯩꯈꯣꯏꯅ ꯃꯤ ꯑꯃꯕꯨꯥꯎ ꯈꯪꯉꯦ ꯍꯥꯏꯔꯁꯨꯀꯣ
ꯍꯣꯏꯅꯦ ꯍꯣꯏꯅꯦ ꯉꯝꯖꯔꯣ ꯉꯝꯖꯔꯣ
ꯂꯩ ꯂꯩ ꯎ
ꯀꯩꯒꯤꯅ ꯅꯪ ꯅꯨꯄꯥ ꯏꯃꯥ ꯏ ꯃꯥꯟꯅꯅ ꯅ ꯁꯤꯤꯟꯅ ꯌꯥꯝ ꯀꯜꯂꯤꯁꯦ ꯍꯥ
ꯆꯤꯟ ꯀꯟꯕ ꯅꯠꯇꯦ ꯍꯥꯏꯔꯦꯕ ꯃꯐꯝꯁꯦ ꯅꯠꯇ ꯍꯥꯏꯔꯦ ꯍꯥꯏꯔꯤꯕ ꯋꯥꯐꯝꯁꯦ ꯒ꯭ꯌꯥꯟ ꯇꯥꯅꯤꯡꯉꯥꯏ ꯑꯦꯛꯁꯄ꯭ꯂꯦꯟ ꯇꯧꯖꯕꯅꯦ ꯑꯩ ꯉꯝꯕ ꯉꯝꯗꯕ ꯉꯝꯃꯒꯅ ꯀꯔꯤ ꯐꯪꯕꯅꯤ
ꯃꯤꯊꯥꯏ ꯐꯪꯉꯤꯗꯨꯗꯤ
ꯎꯝ ꯉꯝꯕ ꯉꯝꯗꯕꯒꯤ ꯋꯥꯠꯐꯝ ꯅꯠꯇꯦ ꯑꯩꯈꯣꯏꯅꯤꯅ ꯍꯥꯏꯔꯤꯕ ꯃꯐꯝꯗꯨ ꯑꯥꯏꯗꯤꯌꯥꯗꯣ
ꯑ
ꯂꯧꯁꯤꯟꯅꯕ ꯃꯔ ꯔꯨ ꯑꯣꯏ ꯄꯥꯎꯗꯧꯅ ꯑꯃꯅꯤ ꯑꯗꯪ ꯍꯥꯏꯔꯗꯤ ꯒ꯭ꯌꯥꯟ ꯇꯥꯗꯕꯁꯨ ꯂꯩꯗ ꯊꯅꯍꯇꯅ
ꯒ꯭ꯌꯥꯟ ꯇꯥꯅꯕ ꯌꯥꯝ ꯉꯥꯡꯕꯅꯦ ꯆꯤꯟ ꯀꯟꯕ ꯅꯠꯇꯦ
ꯑꯣ ꯌꯥꯝ ꯍꯩꯀ
ꯑꯣꯖꯥꯅ ꯀ꯭ꯂꯥꯁꯔꯨꯝꯗ ꯇꯥꯛꯄꯗꯨ ꯑꯁ ꯌꯥꯝꯅ ꯉꯥꯡꯉꯤꯅꯦ ꯃꯆꯤꯟ ꯀꯌꯥꯔꯤꯅꯦ ꯌꯥꯔꯣꯏꯅꯦ
ꯅꯪ ꯑ ꯌꯥꯝ ꯆꯨꯝꯃꯦꯦ ꯑꯁ ꯅꯪꯁꯦ ꯌꯥꯝ ꯁꯤꯡꯕ ꯃꯤꯅꯦꯀꯣ ꯌꯥꯝ ꯁꯤꯡꯉꯦ ꯅꯪ ꯐꯒꯤ ꯅꯠꯇꯦ ꯅꯪ
ꯑ
ꯅꯪꯗꯤꯀꯣ
ꯎꯝ